ꯍꯔꯣ
ꯑꯣ ꯇꯥꯕ꯭ꯔꯥ ꯅꯪ
ꯑꯧ ꯇꯥꯏꯌꯦ ꯇꯥꯏꯌꯦ
ꯑꯣ ꯆꯥꯛ ꯆꯥꯔꯕ꯭ꯔꯥ
ꯆꯥꯛꯂꯣ ꯆꯥꯔꯦ
ꯀꯩ ꯍꯤꯟꯖꯥꯡ ꯆꯥꯔꯦ
ꯍꯥ ꯀꯔꯤ ꯀꯔꯤ ꯍꯥꯏꯕ꯭ꯔꯥ
ꯅꯪꯒꯤꯁꯦ ꯅꯦꯠꯋꯥ꯭ꯔꯛ ꯐꯠꯇꯕ꯭ꯔꯥ ꯅꯠꯇ꯭ꯔꯒ
ꯅꯦꯠꯋꯥ꯭ꯔꯛ
ꯇꯥꯏꯌꯦ
ꯅꯈꯣꯏꯗꯤ ꯀꯩ ꯍꯦꯟꯖꯥꯡ ꯆꯥꯔꯒꯦ ꯅꯈꯣꯏꯗꯤ ꯀꯩ ꯍꯦꯟꯖꯥꯡ ꯆꯥꯔꯒꯦ
ꯍꯋꯥꯏꯅꯦ ꯍꯋꯥꯏ
ꯍꯣꯏ ꯑꯩꯈꯣꯏꯁꯨ ꯍꯋꯥꯏ
ꯍꯥꯎꯔꯝꯅꯤꯍꯦ ꯑꯗꯨꯗꯤ
ꯑꯁ ꯈꯪꯗ꯭ꯔꯦꯗ ꯍꯋꯥꯏ ꯁꯨꯝ ꯆꯥꯔꯕꯅꯤꯅ ꯑꯗꯨꯝ ꯑꯝꯍꯥꯥ ꯇꯥꯔꯦꯑꯗꯨꯅꯤ
ꯆꯞ ꯃꯥꯟꯅꯔꯦ ꯑꯗꯨꯝ
ꯎꯍꯝ ꯕꯣꯜ ꯌꯦꯡꯒꯗ꯭ꯔꯥ ꯉꯁꯤꯗꯤ
ꯑꯁ ꯉꯁꯤ ꯉꯁꯤꯁꯦ ꯌꯦꯡ ꯌꯦꯡꯒꯦꯅ ꯈꯜꯂꯤ ꯍꯌꯦꯡ ꯁꯨꯇꯤꯅꯤꯅ ꯁꯨꯇꯤ ꯊꯥꯗꯕ ꯑꯣꯏꯔꯗꯤ ꯌꯦꯡꯉꯔꯣꯏ ꯈꯟꯕꯅꯦ ꯑꯍꯤꯡꯗ ꯂꯩꯕꯅꯤꯅꯀꯣ ꯁꯨꯇ__ ꯇꯤ ꯍꯌꯦꯡꯗꯤ ꯁꯨꯇꯤ ꯂꯩꯔꯕꯅꯤꯅ ꯌꯦꯡ ꯁꯤꯔꯥꯅ ꯇꯧꯔꯤ
ꯑꯪ ꯀꯔꯤ ꯇꯤꯝ ꯁꯞꯄꯣꯔꯠ ꯇꯧꯒꯦꯅ ꯅꯪ ꯈꯟꯕ꯭ꯔꯣ
ꯑꯁ ꯑꯩꯔꯣ ꯑꯩꯁꯦ ꯎꯨꯝꯍ ꯑꯔꯖꯦꯟꯇꯤꯅꯥꯗ ꯁꯨꯝ ꯇꯧꯋꯦꯗ
ꯑꯦ ꯑꯦ ꯍꯧꯖꯤꯛꯀꯥꯟꯁꯤꯗꯤ ꯑꯥꯔꯖꯦꯟꯇꯤꯅꯥꯒꯤ ꯐꯦꯟ ꯌꯥꯝꯃꯦꯍꯦ
ꯑꯥꯎ ꯅꯈꯣꯏꯗꯤ ꯀꯃꯥꯏꯅ ꯇꯧꯔꯒꯦ ꯇꯤꯝ ꯀꯔꯝꯕ ꯇꯤꯝꯗ ꯁꯞꯄꯣ꯭ꯔꯠ ꯇꯧꯒꯦ
ꯑꯁ ꯏꯪꯂꯦꯟꯗ ꯇꯧꯁꯤꯔꯥ ꯍꯥꯏꯅ ꯈꯟꯅꯕꯅꯦ
ꯑꯥ ꯀꯥꯏꯗꯦꯗ ꯀꯩꯁꯨ
ꯎꯝ
ꯂꯣꯏꯅ ꯁꯦꯃꯤꯐꯥꯏꯅꯦꯜ ꯂꯣꯏ ꯌꯧꯔꯛꯏꯁꯦ ꯍꯩꯕꯒꯤ ꯉꯥꯛꯇꯅꯦꯕ ꯑꯩꯁꯨ ꯍꯩꯕꯀꯣ ꯂꯛꯁꯨ ꯂꯣꯏ ꯂꯩꯕ ꯑꯗꯨꯅꯅꯤ ꯍꯩꯇ꯭ꯔꯒꯕꯨ ꯁꯤꯃꯤ ꯐꯥꯏꯅꯦꯜ ꯌꯧꯔꯛꯑꯔꯣꯏ ꯅꯠꯇ꯭ꯔꯥ
ꯃꯥꯅꯦ ꯍꯥꯏꯕ ꯉꯛꯇꯅꯤꯗ ꯍꯧꯖꯤꯛꯀꯥꯟꯁꯤ
ꯀꯩꯀꯩ ꯀꯃꯥꯏ ꯀꯃꯥꯏ ꯇꯧꯔꯤꯒꯦ ꯅꯈꯣꯏꯒꯤꯗꯤ
ꯎꯝ ꯑꯗꯨꯝ ꯅꯨꯡꯉꯥꯏꯔꯦꯗ ꯅꯣꯏꯗꯤ
ꯑꯁ ꯑꯩꯈꯣꯏꯁꯨ ꯅꯨꯡꯉꯥꯏꯔꯤ
ꯎꯝ
ꯐꯔꯦ
ꯀꯔꯤ ꯍꯥꯏꯕ꯭ꯔꯥ ꯍꯜꯂꯣ
ꯎꯝ ꯑꯗꯣ ꯀꯔꯤ ꯎꯝ ꯍꯥꯎ ꯀꯥꯏ
ꯍ
ꯍꯜꯂꯣ
ꯑꯣ ꯍꯜꯂꯣ ꯇꯥꯕ꯭ꯔꯥ ꯇꯥꯕ꯭ꯔꯥ
ꯇꯥꯏꯌꯦ ꯇꯥꯏꯌꯦ
ꯑꯣ ꯑꯁ ꯅꯦꯋꯥꯛ ꯐꯗꯕ ꯃꯥꯜꯂꯦꯅꯦ ꯍꯜꯂꯣ
ꯍꯂꯣ ꯍꯂꯣ ꯍꯜꯂꯣ ꯍꯜꯂꯣ ꯍꯜꯂꯣ